ꯍꯂ ꯍꯂꯣ
ꯂꯣ ꯇꯥꯕ꯭ꯔꯣ
ꯑ ꯀꯔꯤ ꯃꯤ ꯀꯧꯒꯤꯅꯦ ꯑ
ꯀꯩꯗꯧꯔꯃꯤꯅꯣ
ꯑꯩꯁꯦ ꯁꯨꯝ ꯐꯝꯃꯝꯕꯅꯦ
ꯑꯣ ꯐꯗ ꯐꯝꯃꯗ ꯂꯩꯔꯕꯣ ꯅ ꯑꯩꯅ ꯅꯪ ꯐꯣꯟ ꯇꯧꯔ ꯈꯨꯗꯤꯡ ꯐꯝꯃꯤꯗ ꯍꯥꯏꯔꯦ
ꯑꯗꯨꯅꯤꯅꯦ ꯑꯩ ꯑꯗꯨ ꯌꯥꯗ꯭ꯔꯦꯩꯅ ꯑꯃꯨꯛ ꯐꯝꯕ ꯑꯃꯨꯛ ꯍꯧꯒꯠꯂ ꯇꯨꯝ ꯇꯧ ꯂꯩꯔꯤꯅꯦ
ꯑꯦ ꯅꯪ ꯂꯥꯏꯔꯤꯛ ꯄꯥꯕꯗꯨꯗꯤ ꯇꯧꯗ꯭ꯔꯕꯣ
ꯁ ꯀꯅ ꯄꯔꯗꯗꯤ ꯃꯃꯟꯗꯅ ꯈ꯭ꯋꯥꯡꯒꯤ ꯗꯣꯛꯇꯔ ꯌꯦꯡꯊꯣꯛꯂꯨꯁꯤꯔ ꯍꯥꯏꯅ ꯈꯜꯂꯝꯃꯤꯕꯅꯤ
ꯑꯗꯨ ꯅꯣꯏ ꯅꯣꯏ ꯏꯃ ꯍꯣꯏꯅ ꯍꯥꯏꯔꯅꯦ ꯏꯆꯥ ꯅꯨꯄꯥꯗꯣ ꯆꯥꯛ ꯆꯥ ꯁꯤ ꯀ ꯑꯇ ꯌꯥꯗꯦꯕ ꯁꯤ ꯂꯣꯏꯁꯤꯜꯂꯤꯒꯦ ꯂ ꯍꯥꯏ ꯂꯩ
ꯍ ꯑꯗꯨ ꯒ꯭ꯌꯥꯟ ꯇꯥꯏ ꯍꯥꯏꯗꯔꯥ ꯒ꯭ꯌꯥꯟ ꯃꯥꯡꯉꯦ ꯍꯥꯏꯗꯣꯏꯔꯥ ꯈꯪꯗꯦꯁꯨ ꯇꯧꯔꯤꯁꯦ ꯏꯗꯗ
ꯌꯗ ꯂꯩꯔꯦꯕ
ꯌꯨꯝꯗ ꯂꯩꯣꯏꯔꯦ ꯋꯥꯀꯤꯡ ꯆꯦꯟꯗꯕ꯭ꯔꯣ
ꯑꯣ ꯏꯒꯥꯥꯁꯤꯇ꯭ꯔꯔꯤꯗ ꯎꯝ ꯐꯪꯗ ꯀꯥ
ꯑꯃꯨꯛ ꯆꯦꯟꯕꯅ ꯐꯕꯅꯦꯗ ꯑꯗꯨ
ꯑ ꯎ ꯊꯣꯡꯉꯦ ꯎꯝ
ꯄꯨꯡ ꯇꯔꯥ ꯍꯧꯒꯠꯗꯤ ꯋꯥꯛꯀꯤꯡ ꯆꯦꯦꯜ ꯑꯗꯨ ꯂꯣꯏꯔꯒ ꯑꯅ ꯐꯟ ꯆꯦꯔꯦ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
ꯃꯨ ꯃꯨ ꯃꯣꯏꯁꯤꯂꯒꯦ ꯐ ꯆꯞꯇꯝ ꯁꯠ ꯂ ꯁꯨꯞ ꯆꯂ ꯐ ꯆꯦ ꯂꯩ ꯑꯗꯒꯤꯗꯤ ꯄꯨꯡ ꯇꯔꯥ ꯍꯧꯒꯜꯂꯒ ꯕ꯭ꯔꯁ ꯇꯧꯕ ꯀꯨꯏꯗ꯭ꯔꯤ
ꯅꯨꯄꯥ ꯃꯁꯛ ꯑꯩꯅ ꯉꯥꯛꯇ ꯇꯧꯔ ꯂꯩꯔꯛꯏꯕꯅꯤꯩꯅ ꯎꯝ ꯑ
ꯀꯩꯊꯒꯦꯅꯣ ꯍꯧꯖꯤꯛꯇ
ꯎꯐꯉꯌꯥ
ꯑꯁ ꯅ ꯃ ꯌꯥꯎꯔ ꯍꯅ ꯅꯃꯁꯀ ꯇꯧꯔꯤ ꯇꯧꯔꯤ
ꯎꯝ ꯅꯪ ꯂꯩꯔꯗꯤ ꯐꯗꯧꯕ
ꯑꯗꯨꯅꯤꯅꯦ ꯂꯩꯔꯝꯗꯧꯗꯨꯗꯗꯤ
ꯁꯟꯗꯦ ꯁꯟꯗꯦ ꯁꯟꯗꯦ ꯃꯣꯔꯅꯤꯡ ꯇꯧꯔꯤ ꯉꯁꯤ
ꯌꯥꯏ ꯌꯥꯏ ꯁꯟꯗꯦ ꯃꯣꯔꯅꯤꯡꯗꯨꯗ
ꯎꯝ ꯉꯔꯥꯡꯗ ꯉꯔꯥꯡ ꯁꯥꯇꯔꯗꯦ ꯥꯏ ꯇꯧꯔꯦ
ꯎꯝ ꯁꯟꯦ ꯃꯣꯅꯤꯡꯅꯤ ꯂꯥꯛꯑꯒꯦ ꯐꯗꯔ
ꯀ ꯀꯔꯝ ꯀꯥꯟ ꯂꯥꯛꯀꯦ ꯍꯥꯏꯅꯣ
ꯁꯤ ꯑꯗꯨꯝ ꯈꯥꯖꯤꯜꯂꯛꯑꯒꯦ ꯑꯗꯨꯝ ꯁꯃꯥꯏꯅ ꯊꯥꯖꯤꯜꯂꯛꯑꯒꯦ ꯃꯤꯁꯦꯁ ꯑꯣꯏꯅ ꯊꯥꯖꯤꯜꯂꯛꯑꯒꯦꯕ ꯐ ꯇꯧ ꯂꯥꯛꯑꯝꯗꯥ ꯑꯗꯨꯗ
ꯔꯝꯗꯥꯗ ꯎꯝ
ꯑꯗꯒꯤ ꯂꯧꯒꯤꯅꯦ ꯍꯥꯏꯅ ꯀꯟꯣ ꯇꯧꯔꯤꯑꯕ
ꯎꯝ ꯍꯣꯏꯅꯦ ꯅꯪ ꯎꯕꯗ ꯅꯪ ꯎꯕꯗ ꯊꯔꯣꯏ ꯀꯥꯏꯁꯤ ꯆꯤ ꯂꯦꯕꯗꯣ
ꯑꯌꯨꯕꯨ ꯊꯔꯣꯏꯅꯤꯒ ꯂꯣꯏ ꯂꯨꯞꯊꯒ ꯄ ꯑꯣꯏ ꯍꯥꯄꯤꯗ ꯑꯉꯥꯡ ꯈꯨꯟ ꯃꯅ ꯆꯠꯂ ꯂꯧꯔꯤ ꯁꯥꯔꯤꯉꯩꯗ ꯊꯔꯣꯏꯁꯤꯡꯗꯨ ꯂꯣꯏꯅ ꯑꯩ ꯎꯔꯒ ꯀꯔꯤ ꯃ ꯂꯩꯎꯔꯤ ꯈꯨꯟꯁꯨ ꯈꯨꯨꯟꯗꯕ ꯅꯪ ꯂꯥꯛꯑꯒ ꯂꯥꯛꯑꯒꯣꯏ ꯇꯥꯅꯅ ꯑ ꯐꯅꯌꯥꯝ ꯆꯥꯎꯋꯦꯕ ꯂꯩꯍꯧꯔꯤꯗꯨ ꯁꯩ ꯉꯔꯥꯡꯒꯗꯣ ꯑꯩ ꯆꯥꯛꯄꯅꯦ ꯀꯩꯅꯣ ꯃꯝꯁꯤꯜꯂꯛꯄꯗꯨꯗꯤ ꯀꯃꯥꯏꯅ ꯈꯨꯜꯂꯨꯗꯤ
ꯎꯝ ꯍꯣꯏ
ꯐꯝ ꯃꯌꯥꯝꯗꯣ ꯊꯧꯔꯣꯏ ꯐꯅꯌꯥꯝ ꯌꯥꯝꯃꯦꯕ ꯆꯥꯎꯋꯦꯕ ꯑꯗꯨꯗꯨ ꯑꯃꯨꯛꯇꯪ ꯕꯥꯀꯦꯠ ꯑꯃꯒꯤ ꯆꯥꯡ ꯈꯣꯟꯟꯕ ꯌꯥꯕꯒꯤ ꯆꯥꯡꯅꯤ ꯅꯣꯡ ꯅꯣꯡꯃꯒꯤ ꯕꯥꯀꯦꯠ ꯑꯃꯃꯝ ꯊꯝꯅꯤꯕ ꯅꯨꯡꯇꯤ ꯑꯗꯨꯝ ꯈꯣꯠꯂꯤꯈ ꯂꯣꯏꯔꯣꯏ ꯇꯧ ꯊꯝꯔꯣꯏꯅꯦꯕ ꯑꯗꯨ ꯐꯒꯗꯤ
ꯅꯪꯒꯤꯊꯟ ꯆꯠꯂꯤꯣꯔꯕ
ꯑꯥ ꯁꯪꯒꯝ ꯃꯃꯝ ꯛꯇꯇ ꯂꯩꯗꯦ
ꯂꯧ ꯁꯪꯉꯝꯒꯤ ꯊꯔꯣꯏ ꯈꯨꯟꯕ
ꯎꯝ ꯑꯩ ꯂꯧꯐꯝ ꯑꯃ ꯃꯃꯣꯝꯒꯤ ꯐꯅꯌꯥꯝ ꯌꯥꯝꯒꯕꯖꯥꯠꯅꯤ ꯑꯩ ꯍꯥꯏꯖꯤꯟꯕ ꯃꯥꯜꯂꯝꯅꯤꯀꯣ ꯂꯥꯛꯑꯗꯤꯨ ꯅꯪ ꯎꯔꯗꯤꯨ ꯅꯪ ꯌꯨꯝꯗꯒ ꯍꯪꯒꯦ ꯍꯥꯏꯔꯣꯏ
ꯊꯔꯣꯏ ꯌ ꯌꯣꯟꯒꯦ ꯍꯥꯏꯔꯅꯦꯕ
ꯊꯔ ꯌꯣꯟ ꯀꯥꯏꯔꯛꯅꯤ
ꯀꯔꯕꯥ ꯕꯤꯖꯤꯅꯦꯁꯃꯦꯟ ꯑꯩ ꯊꯔꯣꯏ ꯂꯂꯣꯟꯕ ꯍꯥꯏ
ꯍꯔꯣꯏ ꯀꯇ ꯂꯨꯄꯥ ꯆꯅꯤ ꯆꯍꯨꯝ ꯄꯤꯌꯦ ꯁꯗꯤ ꯑꯗꯨ ꯑꯃꯨꯛꯇꯪꯒ ꯈꯜꯂꯒꯗꯤ ꯑꯁ ꯂꯥꯂꯣꯟꯕꯤ ꯑꯣꯏꯔ ꯍꯣꯡꯃꯨ ꯍꯣꯜꯂꯒ ꯌꯣꯜꯨꯔꯁꯤ
ꯇꯧꯔꯁꯤꯔꯣ ꯊꯔꯣꯏ ꯊꯔꯣꯏꯒꯤ ꯕꯤꯖꯤꯅꯦꯁꯇꯨ ꯑꯣꯏꯗ꯭ꯔꯒꯅ ꯇ꯭ꯔꯦ ꯏꯁꯇꯦꯁꯟꯗ ꯆꯠꯂꯒ ꯀꯩꯅꯣ ꯇꯧꯔꯒ ꯁꯥꯔꯤ ꯁꯦꯠꯂꯒ ꯕꯥꯏ
ꯊꯔꯣꯏ ꯂ ꯂꯣ ꯊꯔꯣꯏ ꯂ ꯂꯣꯅꯦ ꯑꯦ ꯑꯗꯨꯃꯥꯏꯅ ꯇꯧ ꯌꯥꯔꯅꯤ ꯑꯔꯨꯅꯥꯁꯜ ꯂꯣꯝꯗꯒꯤ ꯀꯣꯏꯆꯦꯟ ꯆꯦꯜꯂꯒ ꯇ꯭ꯔꯦꯟ ꯊꯧꯔꯝꯗꯥꯏ ꯈꯨꯠꯀ ꯜꯂꯒꯦ ꯁꯟꯗ ꯂꯧꯕꯤꯌꯣ ꯁꯨꯝꯗ ꯂꯧꯕꯤꯌꯣ ꯑꯩ ꯌꯥꯝ ꯂꯥꯏꯔꯕꯅꯤ
ꯎꯝ ꯎꯝ ꯎꯝ ꯇ꯭ꯔꯦꯟꯗꯒ ꯇ꯭ꯔꯦꯟꯒꯤ ꯌꯥꯡꯒꯤ ꯊꯣꯛꯄꯗꯨꯒ ꯇꯥꯟꯅꯕ ꯀꯟꯅ ꯆꯦꯜꯂꯒ ꯊꯣꯡꯅꯥꯎꯗ ꯆꯤ ꯂꯧꯎꯔꯣ ꯆꯤꯠ ꯂꯧꯎꯔꯣ ꯍꯥꯏꯔꯒ ꯍꯣꯏ ꯁꯔꯨꯀꯥꯟꯗ
ꯁꯔꯨꯛ ꯈꯔꯥꯅꯤ ꯃꯨꯛꯈꯖꯤ ꯇꯥꯟꯅꯔꯤꯕ ꯐꯤꯕꯝꯗ
ꯎꯝ
ꯊ ꯊ ꯊ ꯊ ꯊ ꯊ ꯊ ꯊꯔꯅꯤꯔ
ꯆꯦꯟꯅꯥꯏ ꯑꯦꯛꯁꯄ꯭ꯔꯦꯁꯇꯁꯨ ꯌꯥꯎꯗꯏꯅꯦ ꯅꯨꯄꯥ ꯃꯁꯛ ꯊꯤꯕ ꯊꯤꯕ ꯃꯌꯥꯝ ꯂꯥꯛꯈꯂꯛ ꯊ ꯊꯦꯡꯣꯡꯗ ꯅ
ꯑꯩꯣꯏꯒꯤꯅꯦ ꯅꯨꯄꯤꯒꯤ ꯅꯠꯇꯦ ꯇꯥꯟꯅꯔꯛꯀꯗꯣꯏꯁꯦ ꯑꯩꯣꯏꯒꯤꯅꯦ ꯊꯥꯔꯣꯏꯁꯤꯗ ꯑꯝꯇ ꯃꯨꯜꯍꯧꯔꯗꯤꯦꯅ ꯇꯥꯟꯅꯔꯛꯀꯗꯅꯦ ꯑꯩꯅꯦ ꯁ ꯊꯥꯔꯣꯏꯁꯤꯗꯝꯇ ꯑꯩ ꯄꯥꯏꯔꯁꯤꯦ ꯆꯦꯟꯈ꯭ꯔꯗꯤꯦ ꯐꯅꯤꯗ ꯆꯦꯟꯗꯣꯔꯤꯅꯦꯕ ꯑꯩꯅ ꯑꯃꯨꯛ ꯑꯗꯨꯗ ꯂꯥꯁꯇ ꯑꯩꯈꯣꯏꯒꯤ ꯐꯪꯂꯥꯡ ꯌꯩꯁꯤꯜꯂꯒ ꯋꯥꯟꯊꯈꯤꯕꯗꯣ
ꯎꯝ ꯄꯣꯁꯕ ꯂꯩ ꯌꯥꯝꯝꯗꯒ
ꯄꯁꯗꯗ ꯑꯔꯣꯏ ꯃꯌꯥꯝꯗꯨ ꯂꯣꯏꯅ ꯑꯗꯨꯋꯥꯏꯗꯨꯗ ꯂꯅꯦ ꯇꯥꯥꯎꯔꯁ
ꯎꯝ ꯁꯣꯔꯣꯛꯇꯒ ꯂꯩꯃꯥꯏ ꯂꯩꯃꯥꯏꯗꯒ ꯁꯣꯔꯣꯛꯇ ꯊꯔꯣꯏꯒꯁꯤ ꯀꯥꯏ ꯀꯥꯏ ꯇꯥꯔ ꯇꯥꯔꯦꯀꯣ ꯑꯗꯨ ꯊꯔꯣꯏꯒ ꯑꯃꯨꯛ ꯈꯣꯡꯒꯠꯂꯒ ꯀꯞꯄꯗꯣ ꯑꯣ ꯑꯩꯒꯤ ꯊꯔꯣꯏ ꯀꯥꯏꯔꯦꯒ
ꯃꯌꯥꯝꯅ ꯑ ꯍꯥꯏꯗꯤ ꯃꯌꯥꯝꯅ ꯀꯩꯅꯣ ꯇꯧꯔ ꯕꯤꯗꯤꯑꯣꯒ ꯅꯝꯅꯔꯛꯄꯗꯣ
ꯎꯝ ꯎꯝ ꯍꯣꯏ ꯀꯩꯅꯣꯒꯨꯝꯕꯅꯦꯕ ꯆꯦꯡ ꯆꯦꯡꯁꯤ ꯌꯥꯝ ꯂꯥꯏꯔꯕ ꯏꯃꯨꯡꯗ ꯆꯦꯡ ꯋꯥꯠꯂꯨꯔꯒ ꯍꯜꯂꯛꯄꯗ ꯔꯪꯕ꯭ꯔꯥ ꯍꯔꯛꯄꯒꯤ ꯄꯣꯂꯤꯊꯤꯟ ꯍꯣꯔꯛꯄꯩ ꯁꯣꯔꯣꯛꯇ ꯍꯩꯗꯣꯛꯑꯒ ꯀꯞꯄꯗꯣ
ꯑ ꯑꯗꯨꯏ ꯃꯑꯣꯡꯗ
ꯑ
ꯇꯧꯗꯨꯔ ꯅꯤꯔ ꯅꯣꯡꯃꯗꯤ ꯇꯧꯔꯨꯗꯣꯏꯃꯤ ꯖꯤꯔꯤ ꯂꯝꯕꯤꯗ
ꯎꯝ ꯆꯠꯂꯨꯁꯤꯅꯦ ꯑꯩꯁꯨ ꯌꯥꯎꯒꯦ ꯀꯩꯅꯣ
ꯏꯁꯁꯜ ꯔꯦꯜ ꯎꯔꯤꯗ ꯍꯔꯣꯏ ꯇꯔꯣꯏ ꯀꯣꯕꯥꯔ ꯇꯧꯧꯕ ꯊꯕꯥ ꯂ ꯗꯤ ꯂꯥꯏ ꯊꯔꯣꯏ ꯐꯖꯅ ꯐꯪꯉꯤꯅꯦ
ꯀꯥꯏꯗ ꯍꯥꯏꯅꯣ
ꯊꯧꯕꯜ ꯂꯣꯝꯗ ꯂꯥꯏ ꯊꯔꯨꯁꯤ ꯐꯖꯅ ꯐꯪꯉꯦ ꯅꯍꯥꯟ ꯈꯔ ꯂꯩꯔꯛꯄꯅꯦ ꯂꯨꯄꯥ ꯆꯅꯤ ꯁꯍꯨꯝ ꯄꯤ ꯌꯧꯋꯦ ꯃꯣꯏ ꯇꯨꯔꯤꯦꯟꯗ ꯐꯪꯉꯦꯏꯑꯕ
ꯀꯧꯇꯥꯗꯔꯣꯒ ꯆꯅꯤ ꯆꯍꯨꯝꯄꯤꯤꯁꯦ
ꯀꯣꯛꯣꯛꯇꯥꯅ ꯀꯧꯇꯥ ꯍꯥꯏꯔꯒ ꯁꯨꯝ ꯀꯩꯅꯣ ꯃꯆꯥꯗ ꯅꯠꯇꯦꯗ ꯑꯩꯈꯣꯏꯒꯤ ꯔꯪ ꯁꯪꯕꯒꯤ ꯆꯧꯒꯨꯔꯨ ꯑꯗꯨꯗꯅꯦꯗꯤ ꯑꯗꯨꯝ ꯌꯥꯏꯌꯦ ꯆꯅꯤ ꯆꯍꯨꯝ
ꯕ꯭ꯔꯦꯡ ꯍꯥꯏꯕ ꯑꯃꯗꯨꯗꯁꯨ ꯑꯗꯨꯕꯨ ꯆꯥꯅꯤꯡꯉꯤꯅꯦ
ꯀꯣꯒꯔꯤ ꯌꯦꯦꯕꯨ ꯃꯅꯥꯝ ꯂꯩ ꯎꯏ ꯀꯣꯡꯒ꯭ꯔꯦꯡꯗꯣ ꯑꯩꯁꯨ ꯆꯥꯅꯤꯡꯕꯅꯦ ꯑꯗꯣ ꯑꯩꯈꯣꯏ ꯏꯃꯨꯡ ꯃꯅꯨꯡ ꯆꯥꯗꯕ ꯌꯥꯎꯕ ꯑꯗꯨꯗꯤ ꯇꯣꯂ ꯁꯀꯣ ꯍ
ꯀꯩꯒꯤꯅꯣ ꯆꯥ ꯌꯥꯗ꯭ꯔꯤꯁꯤ ꯆꯥꯗꯕ ꯌꯥꯎꯋꯣꯏꯗꯣ
ꯑꯗꯨ ꯚꯗ ꯑꯩꯈꯣꯏ ꯚꯕꯥꯁꯨ ꯃꯥꯁꯨ ꯀꯣꯡꯖꯤꯡꯒ ꯈꯥꯖꯤꯡꯒ ꯆꯥꯗꯝꯕꯅꯦꯕ
ꯑꯣ ꯑꯣ ꯑꯩꯁꯨ ꯈꯥꯖꯤꯡꯒꯨꯝꯕꯕꯨꯗꯤ ꯄꯥꯛ ꯍꯩꯅꯕ ꯈꯔ ꯋꯥꯠꯂꯦ ꯍꯩꯅ ꯋꯥꯠꯂꯦ ꯆꯥꯗꯤ ꯆꯥꯔꯁꯨ ꯀꯣ ꯑꯣ ꯀꯣꯡꯒ꯭ꯔꯦꯡꯒꯨꯝꯕꯗꯤ ꯄꯥꯝꯃꯦꯕ
ꯎ ꯍꯥꯎ ꯎꯅꯤ ꯍꯥꯏꯗꯤ ꯃꯀꯨꯗꯨ ꯐꯖꯅ ꯆꯥꯝꯃꯒꯀꯣ ꯃꯅꯨꯡꯗꯨꯗ ꯍꯥꯏꯐꯦꯠꯇꯪ ꯁꯦꯠꯇꯣꯛꯑꯒ ꯃꯥꯒꯤ ꯑꯗꯨꯒꯤ ꯁꯥꯗꯣ ꯍꯥꯏꯗꯤ ꯀꯝ ꯃꯅꯨꯡꯗ ꯌꯥꯎꯔꯤꯕ ꯖꯤꯕꯗꯣ ꯑꯗꯨꯗꯣ ꯑꯗꯨꯪ ꯆꯥꯝꯃ ꯃꯄꯨꯗꯣ ꯑꯃꯨꯛ ꯃꯅꯨꯡ ꯍꯥꯞꯆꯤꯜꯂꯒ ꯑꯃꯨꯛ ꯐꯨꯠꯈꯤꯕ ꯐꯨꯠꯂꯒ ꯑꯩꯈꯣꯏꯒꯤ ꯉꯥꯅꯨ ꯊꯣꯡꯕꯩ ꯃꯑꯣꯡ ꯑꯣ ꯊꯨꯝꯕꯩ ꯃꯑꯣꯡꯗ ꯐꯖꯅ ꯃꯁꯂꯥ ꯅꯨꯡꯁꯂꯥ ꯐꯖꯅ ꯍꯥꯞꯄꯒ ꯐꯖꯅ ꯐꯨꯠꯂꯒ ꯁꯥꯐ ꯍꯥꯎꯥꯎꯒꯅꯦꯕ
ꯑꯗꯨꯅꯤ ꯍꯥꯏꯁꯦ ꯆꯥ ꯆꯦꯃ ꯀꯨꯡꯒ꯭ ꯑꯍꯨꯝ ꯃꯥꯟꯅꯒ ꯊꯣꯡꯕꯗꯣ ꯍꯥꯎꯕꯅꯤꯅꯦ ꯍꯥꯏꯕꯗꯤ ꯃꯤꯅꯗꯤ ꯑꯌꯥꯝꯕ ꯀꯥꯡꯉꯧ ꯑꯣꯏ ꯀꯩ ꯑꯣꯏ ꯇꯧꯅꯩꯗꯅ
ꯎꯝ
ꯈꯨꯃꯥ ꯊꯣꯡꯕ ꯃꯥꯗꯤ ꯍꯦꯛ ꯊꯣꯡꯉꯒꯅꯤ ꯆꯧꯆꯧꯇꯣ ꯍꯥꯏꯗꯤ ꯀ ꯌꯦꯔꯨꯝ ꯊꯣꯡꯕꯩ ꯇꯥꯏꯞꯇ ꯍꯥꯏꯇꯥꯔꯦ ꯑꯗꯣ ꯍꯥꯎꯋ ꯃꯍꯒꯗꯣ
ꯑꯥꯎꯕꯅꯦ ꯑꯗꯨꯏꯅꯦ ꯀꯩꯅꯣꯗ ꯌꯥꯎꯕꯅꯦ ꯋꯥꯏꯊꯧ ꯒꯨꯂꯥꯏꯗꯨꯖꯁꯨ ꯌꯥꯧꯕꯅꯤ
ꯇꯥꯡꯕꯗꯤ ꯌꯥꯝ ꯇꯥꯡꯕ ꯑꯗꯨꯏ ꯆꯥ ꯉꯝꯗꯕ
ꯇꯥꯡ ꯇꯥꯡꯗꯤ ꯇꯥꯡ ꯇꯥꯡꯉꯦ ꯑꯩ ꯅꯣꯡ ꯐꯥꯗꯣꯛ ꯆꯥꯕꯅꯦ
ꯍꯣꯏ ꯑꯗꯨꯕꯨꯗꯤ ꯑꯣꯏꯕ ꯑꯗꯨꯁꯨ ꯀꯦ ꯀꯤꯂꯣ ꯑꯝꯗ ꯑꯃꯛ ꯑꯥ ꯌꯧꯒꯅꯤ ꯃꯃꯟꯗꯣ ꯑꯗꯨꯒ ꯍꯥꯡꯗꯣꯛꯂꯀꯥꯟꯗꯗꯤ ꯇꯨꯠ ꯈꯛꯇꯅꯤ ꯌꯥꯎꯗꯣꯏꯗꯣ
ꯊꯉ ꯊꯅ
ꯀꯤꯂꯣ ꯌꯥꯝ ꯂꯩꯗꯦꯗꯤ ꯌꯥꯗꯦꯕ
ꯎꯝ
ꯆꯥꯎꯕꯁꯨ ꯂꯩꯌꯦ ꯑꯆꯧꯕ ꯆꯥꯔꯁꯨ ꯂꯩꯑꯕ
ꯑꯩꯗꯤ ꯑꯣꯛ ꯊꯣꯡꯗꯣꯏ ꯅꯠꯇꯣꯏ ꯁꯤ ꯑꯣꯛ ꯊꯣꯡꯉꯁꯤꯦ ꯑꯣꯛ ꯀꯥꯁꯦ ꯆꯠꯅꯤꯡꯗꯣꯏꯅ
ꯑꯣ ꯀ ꯏꯔꯦꯗꯦ ꯀꯁꯨ ꯆꯥꯅꯤꯣꯏ ꯐꯥꯎꯗ꯭ꯔꯗꯤ ꯊꯥꯅ ꯑꯉꯥꯡ ꯑꯣꯏꯔꯤꯀꯥꯟ ꯆꯥꯅꯤꯡꯉꯝꯕꯩ ꯋꯥꯅꯤ ꯃꯇꯨꯝ ꯑꯃꯝꯇꯁꯨꯍꯥꯎꯔꯗꯤ ꯃꯤ ꯎꯗ꯭ꯔꯤꯀꯥꯟꯗ ꯑꯩꯅ
ꯎꯝ ꯊꯥꯎ ꯣꯡꯗ
ꯑ ꯑꯣꯀꯤꯗꯤ ꯈ꯭ꯋꯥꯏꯗꯩ ꯁꯥ ꯅꯨꯡꯉꯥꯏꯖꯦ ꯑꯅꯤꯔꯛ ꯑꯍꯨꯝꯔꯛ ꯐꯖꯅ ꯐꯨꯠꯇꯣꯛꯑꯦꯗꯅ ꯑꯗꯨ ꯉꯧꯕ ꯑꯁ ꯑꯗꯨ ꯑꯣꯏꯔꯗꯤꯕꯣ ꯑꯗꯨꯁꯨ ꯍꯥꯎꯖꯤꯗꯤ ꯀꯦꯞꯁꯨꯟ ꯀꯦꯞꯁꯨꯟ ꯈꯔ ꯂꯤꯕ ꯑꯣꯏꯔꯗꯤ ꯀꯦꯞꯁꯨꯟ ꯈ ꯂꯤꯕꯗꯨꯗꯤ ꯑꯅꯤꯃꯨꯛꯀꯤ ꯆꯥꯡ ꯐꯨꯠꯇꯣꯛꯑꯒ ꯉꯧꯕꯗꯕꯣ ꯀꯦꯝ ꯀꯦꯝ ꯂꯥꯎꯔ ꯍꯥꯎꯕꯅꯦꯕ
ꯀꯦꯞꯁꯟ ꯍꯥꯎꯕꯅꯤ ꯑꯗꯣ ꯑꯃꯨꯛꯇꯪ ꯆꯥꯔꯗꯤ ꯉꯝꯗ꯭ꯔꯦ ꯑꯃꯈꯛ ꯆꯥꯔꯗꯤ ꯌꯥꯔꯦ ꯎꯝ
ꯌꯥꯝ ꯌꯥꯝꯅ ꯂꯩꯕꯗꯤ ꯌꯥꯗꯦ
ꯎꯝ
ꯛꯇꯤ ꯌꯥꯝ ꯂꯩꯕ ꯌꯥꯗꯦ
ꯍꯣꯏ ꯆꯥ ꯏꯁꯥ ꯅꯨꯡꯉꯥꯏꯇꯦꯕ ꯌꯥꯝ ꯆꯥꯔꯗꯤꯦ
ꯑꯣꯛꯇꯦ ꯑꯗꯨꯝ ꯃꯇꯨꯡꯗꯣ ꯈꯔ ꯑꯗꯨꯝ ꯆꯥꯎꯈꯠꯂꯒ ꯈꯔ ꯂꯩꯒꯗꯕꯅꯦ ꯑꯗꯨꯒ ꯃꯥꯗꯤ ꯑꯗꯨꯝ ꯈꯔ ꯆꯥꯕꯗꯤꯊꯣꯛꯄꯅꯤꯅ
ꯉꯝꯃꯦꯅ ꯃꯣꯏ ꯑꯣꯛꯈꯤ ꯃꯧꯕꯥꯡꯒ ꯇꯧꯔꯤ ꯑꯗꯨꯝ
ꯃꯣꯏ ꯀꯩꯁꯨ ꯆꯥ ꯅꯠꯇꯦꯗ ꯍꯥꯏꯗꯤ
ꯑꯗꯁꯨ ꯑꯗꯨꯁꯨ ꯃꯣꯏ ꯍꯥꯏꯗꯤ ꯀꯤꯂꯣ ꯑꯃꯒꯤ ꯀꯦꯞꯁꯨꯣꯅꯤꯒ ꯍꯥꯏꯔꯒ ꯄꯥꯛ ꯄꯥꯛꯅ ꯑꯣꯏꯅ ꯄꯨꯝꯅꯃꯛꯀ ꯊꯣꯡꯉꯒ ꯄꯨꯝꯅꯃꯛ ꯆꯥꯕ ꯉ ꯝꯗꯁꯨ ꯇꯪꯈꯥꯏ ꯑꯃꯈꯪ ꯆꯥꯏꯗꯅ ꯄꯣꯠꯇꯣ
ꯎꯝ
ꯉꯝꯃꯣꯏ ꯑꯩꯗꯤ ꯀꯤꯅꯦꯅꯕ ꯊꯛꯇꯣꯛ ꯂꯥꯎꯋꯦ ꯏꯁꯥꯗ
ꯁꯨ ꯆꯥ ꯉꯝꯃꯝꯃꯣꯏꯕ ꯃꯣꯏꯒꯤ ꯀꯩꯅꯣꯒꯤ ꯚꯤꯗꯤꯑꯣ ꯏꯗꯤꯠ ꯇ ꯇꯧꯕ ꯉꯥꯛꯇꯅꯦꯃꯤ ꯁꯨꯝ ꯃꯑꯣꯡ ꯃꯥꯟꯍꯟꯕꯤ ꯑꯣꯏꯗꯨꯏꯅꯦꯃꯤ
ꯈꯣꯏꯁꯨ ꯆꯥꯒꯦꯅ ꯆꯥꯔꯗꯤ ꯀꯌꯥꯝ ꯉꯝꯗꯣꯏꯅꯣ
ꯍꯣꯏ ꯑꯁ ꯑꯗꯨꯁꯨ ꯈꯔꯗꯤ ꯈꯔꯗꯤ ꯂꯥꯎꯏꯅꯦ ꯃꯣꯏꯁꯦ ꯃꯨꯛꯕꯥꯡ ꯇꯧꯕ ꯀꯥꯡꯕꯨꯁꯦ ꯑꯗꯨꯅ ꯇꯧꯇꯤꯝꯅꯤ ꯄꯛ ꯄꯛꯅꯕꯗꯨꯅꯦꯕ ꯃꯣꯏ ꯈꯤꯇꯪ ꯏꯃꯨꯡꯗꯒ ꯅꯪꯗꯤ ꯃꯨꯛꯕꯥꯡ ꯇꯧꯕ ꯄꯛꯅꯤꯍꯦ ꯊꯤꯕꯣꯡ ꯂꯥꯎꯏꯒ ꯍꯥꯏꯔꯒ
ꯎꯝ ꯑꯗꯨꯕꯨꯗꯤ ꯈꯔ ꯑꯗꯨꯝ ꯀꯦꯄꯥꯁꯤꯇꯤꯒꯤ ꯑꯗꯨꯝ ꯈꯔꯗꯤ ꯂꯩ ꯂꯩꯕꯩ ꯇꯧꯔꯛꯏꯅꯦ ꯆꯥꯕꯒꯨꯝ ꯑꯣ ꯃꯤꯒꯤꯗꯤ ꯀꯩꯁꯨ ꯌꯦꯡꯅꯤꯡꯗ꯭ꯔꯦ ꯍꯥꯏꯅ ꯀꯩꯁꯨ ꯃꯤꯅ ꯌꯦꯡꯉꯛꯀꯗꯕ ꯅꯠꯇꯦ
ꯑꯈꯣꯏꯗꯤ ꯆꯥꯗ꯭ꯔꯁꯨ ꯑ ꯌꯥꯔꯦꯗ ꯆꯥꯔꯇꯧꯁꯤ ꯍꯥꯏ ꯍꯥꯏꯅꯔꯁꯨ ꯉꯝꯃꯦꯕ ꯆꯥꯛꯀꯥꯗꯣ ꯆꯥꯗꯖꯨ
ꯑꯗꯨ ꯃꯣꯏ ꯆꯥꯗꯤ ꯆꯥꯕꯖꯥꯠꯅꯤ ꯆꯥꯔꯒꯁꯨ ꯀꯩꯁꯨ ꯑꯗꯨ ꯃꯣꯏ ꯄꯨꯊꯣꯛꯏꯗꯨ ꯑꯗꯨꯃꯛꯇꯤ ꯀꯩꯁꯨ ꯂꯣꯏ ꯆꯥꯕ ꯀꯩꯁꯨ ꯉꯝꯃꯣꯏꯕ ꯑꯗꯨꯝ ꯆꯥꯕꯗꯣ ꯈꯔ ꯂꯩꯔ ꯑꯗꯨꯝ ꯐꯠ ꯂꯥꯎꯅ ꯂꯦꯀꯊꯣꯔꯛꯑꯗꯧ ꯄꯣꯠꯅꯤ
ꯎꯝ
ꯍ ꯍꯣꯏ ꯅꯨꯡꯇꯤꯒꯤ ꯑꯃꯨꯛ ꯃꯨꯛꯕꯥꯡ ꯇꯧꯔꯛꯄꯅꯤꯅ ꯀꯩꯁꯨ ꯃꯁꯥ ꯀꯩꯁꯨ ꯅꯨꯡꯉꯥꯏꯔꯝꯃꯣꯏꯕ ꯑꯗꯨ ꯃꯌꯥꯝꯗꯣ ꯆꯥꯁꯤꯟꯕꯅꯤꯅ
ꯀꯩꯅꯣ ꯐꯨꯜꯂꯝꯅꯤꯕ ꯌꯥꯔꯣꯏ
ꯌꯥꯔꯣꯏ ꯑꯗꯨꯅꯤ ꯃꯁꯥꯗ ꯅꯣꯏꯈꯠꯇꯅ ꯂꯣꯏ ꯇꯥꯔꯦ
ꯍꯥꯏꯗꯤ ꯃꯥ ꯇꯣꯏꯂꯦꯠꯇꯩ ꯊꯣꯔꯛꯄ ꯉꯥꯏꯅꯕꯗ ꯁꯣꯝꯗꯗꯤ ꯄꯔꯥꯟ ꯊꯥꯕ ꯌꯥꯎꯅꯔꯅꯤ
ꯑꯩ ꯐꯨꯟꯅꯕꯅꯤꯅꯦ